ꯑꯣ
ꯑ ꯑꯧ ꯇꯥꯕ꯭ꯔꯣ
ꯇꯥꯏꯌꯦ ꯇꯥꯏꯌꯦ
ꯎꯝ ꯑꯩꯗꯤ ꯂꯥꯛꯄꯗꯣ ꯈꯪꯗ꯭ꯔꯤꯅꯦ
ꯎꯝ ꯀꯩꯗꯧꯔꯝꯃꯤꯅꯣ
ꯆꯥꯛ ꯇꯣꯛꯄꯒꯤ ꯁꯨꯝ ꯂꯩꯔꯝꯃꯤꯅꯦ
ꯑꯦ ꯀꯩꯅꯣ ꯆꯥꯛ ꯆꯥꯔꯕ ꯍꯥꯏꯁꯦ ꯍꯧꯖꯤꯛ ꯉꯜꯂꯤꯍꯦ
ꯉꯟꯅ ꯑꯗꯨꯝ ꯆꯥꯏꯌꯦ ꯁꯤꯗꯗꯤ
ꯑꯗꯨ ꯀꯩ ꯃꯊꯦꯜꯅꯣ
ꯑ ꯑꯩꯈꯣꯏꯒꯤꯗꯣ ꯑ ꯃꯥꯏꯔꯦꯟ ꯊꯣꯡꯕ
ꯀꯩꯅꯣ ꯍꯥꯏꯁꯤꯕꯣ ꯍꯤꯟꯖꯥꯡ ꯀꯥꯎꯒꯦ ꯇꯧꯔꯤꯁꯨ ꯍꯧꯖꯤꯛ ꯇꯁ ꯍꯥꯊ ꯋꯥ ꯂꯒ ꯀ ꯆꯥꯗ꯭ꯔꯦꯗ ꯑꯩꯈꯣꯏꯒꯤꯗꯤ ꯉꯜꯂꯤ
ꯄꯨꯡ ꯀꯌꯥꯗꯒ ꯆꯥꯒꯦ
ꯑꯌꯨꯛ ꯀ ꯆꯥꯛ ꯆꯥꯕꯗꯨ ꯀꯕꯨ ꯀꯨꯏꯗ꯭ꯔꯤꯔ
ꯎ
ꯆꯠꯇ ꯆꯥꯗ ꯌꯨꯝꯗ ꯂꯩꯇꯕꯅꯤꯅ ꯇꯨꯁꯤꯔꯥꯁꯤ ꯁꯤ ꯈꯔ ꯇꯧꯔꯦ ꯌꯨꯝꯗ ꯂꯩꯔꯗꯤ ꯁꯤꯗꯣꯔꯔꯕꯅꯤ ꯏꯅꯝꯁꯦ ꯇꯠꯇꯅ ꯁꯨꯃꯥꯏꯅ ꯇꯧꯔꯗꯤ
ꯎꯝ ꯌꯨꯝꯗ ꯂꯩꯔꯗꯤ ꯇꯧꯕ ꯌꯥꯗꯕꯅꯦ
ꯎꯝ ꯉꯥꯏꯥꯛꯇꯪ ꯂꯩꯔꯗꯤ ꯀꯣꯛꯀ ꯑꯗꯨꯨꯝ ꯈꯜꯂꯛꯈꯤꯅꯤ ꯑꯩ ꯏꯔꯨꯖꯔꯛꯈꯤꯅꯦ
ꯎ
ꯑꯗꯨꯒꯤ ꯌꯨꯝꯗ ꯈꯣꯟꯊꯤ ꯑꯗꯨꯝ ꯆꯥꯗꯣꯏꯅꯦ ꯑꯍꯤꯡ ꯑꯍꯤꯡ ꯇꯧꯋꯦꯅ
ꯅꯥꯔꯛꯁꯅꯤ ꯑꯍꯤꯡꯗ ꯇꯧꯔꯗꯤ
ꯎꯝ ꯑꯗꯨꯝ ꯌꯨꯝꯗꯁꯨ ꯁꯤꯗ ꯁꯨꯝ ꯇꯧꯕꯩ ꯍꯩꯅꯈꯤꯕꯗꯣ ꯈꯪꯕ꯭ꯔꯥ ꯑꯗꯨꯗꯒꯤ ꯌꯨꯝꯗ ꯌꯨꯝꯗꯁꯨ ꯑꯌꯨꯛ ꯅꯨꯡꯊꯤꯟꯁꯦ ꯁꯛꯁꯦ ꯎꯔꯔꯣꯏꯕ ꯅꯨꯃꯤꯗꯥꯡ ꯇꯥꯁꯜꯂꯛꯄ ꯃꯝꯈ꯭ꯔꯦ ꯍꯥꯏꯔꯗꯤ ꯑꯩ ꯁꯨꯝꯁꯦ ꯄꯨꯊꯣꯔꯛꯑꯅꯤ ꯋꯥꯏ ꯁꯤꯛꯗꯤ ꯀꯥꯁꯦ ꯍ ꯆꯤꯠ ꯅꯥ ꯍꯥꯏꯅ ꯂꯣꯏꯁꯜꯂꯛꯑꯅꯦꯕꯀꯣ ꯑꯗꯩꯗꯤ ꯐꯤꯔꯣꯜ ꯄꯨꯊꯣꯛꯑ ꯁꯨꯒꯠꯂꯅꯤ ꯏꯔꯨꯖꯈꯠꯂꯅꯤ ꯑꯗꯩꯗꯤ ꯆꯥꯕ ꯈꯣꯟꯊꯤꯁꯤ
ꯑꯗꯨꯝ ꯆꯥꯗꯣꯏꯅꯦ ꯑꯍꯤꯡꯕꯣꯛ
ꯑꯗꯂꯦꯗꯤ ꯈꯥꯔꯥꯗꯤ ꯐꯥꯔꯥ ꯃꯅꯦ ꯑꯗꯨꯗꯤ
ꯎꯝ ꯑ ꯁꯤꯗ ꯂꯩꯕ ꯍꯩꯅꯕꯤꯁꯦ ꯍꯦꯛꯇ ꯇꯧꯕ ꯁꯤꯗꯅ ꯑꯌꯨꯛ ꯅꯨꯡꯊꯤꯟ ꯁꯥꯕꯅꯤꯅ ꯀꯩꯝ ꯇꯧꯕ ꯉꯝꯗ꯭ꯔꯦꯅ
ꯍꯣꯏ
ꯅꯨꯡꯗꯥꯡ ꯅꯨꯡꯗꯥꯡꯈꯛ ꯊꯕꯛ ꯑꯅꯝꯕ ꯂꯣꯏ ꯇꯧꯅꯕꯅꯤꯅ ꯂꯥꯏꯔꯤꯛ ꯄꯥꯕꯕꯨ ꯑꯣꯏꯔꯣ ꯑꯃꯕꯨ ꯑꯣꯏꯔꯣ ꯈꯔꯒ ꯍꯩꯅꯖꯔꯦ ꯑꯩꯈꯣꯏꯅ ꯑꯍꯤꯡꯗ
ꯑꯥꯎ
ꯊꯥꯏꯅꯩ ꯑꯍꯟꯒꯅꯤꯁꯤ ꯑꯍꯟꯈꯩꯁꯦ ꯑꯌꯨꯛ ꯉꯟ ꯇꯥ ꯍꯧꯒꯠꯂ ꯀꯃꯥꯏ ꯄꯥꯏꯔꯤꯅꯣ ꯈꯪꯗꯦ ꯍꯧꯖꯤꯛꯇꯤ ꯂꯥꯏꯔꯤꯛ ꯄꯥꯔꯛꯄ ꯊꯕꯛꯀ ꯇꯧꯔꯛꯄꯁꯦ ꯑꯩꯈꯣꯏ ꯃꯇꯝꯁꯦ ꯑꯍꯤꯡ ꯍꯦꯟꯅ ꯅꯨꯡꯉꯥꯏꯇ꯭ꯔꯥ
ꯃꯥꯅꯦ ꯑꯗꯨꯝ ꯍꯩꯅꯕꯤꯗꯣ ꯑꯣꯏꯌꯦꯕ
ꯎꯝ ꯍꯣꯏ ꯉꯟꯅ ꯍꯧꯒꯠꯄꯁꯤꯃ ꯁꯨꯡ ꯋꯥꯎ ꯍꯦꯛ ꯌꯥꯎꯗ꯭ꯔꯦ ꯏꯁꯥꯁꯤꯗ ꯎꯄꯥꯏ ꯁꯨꯡꯂꯩ ꯂꯩꯇꯦ ꯑꯗꯨꯗꯤ ꯑꯩꯔꯥ ꯁꯨꯝ ꯆꯥ ꯊꯛꯑꯝꯃꯤꯅꯦ ꯒꯨꯂꯤ ꯆꯥꯒꯦꯅ
ꯍꯧꯖꯤꯛ ꯆꯥ ꯊꯛꯑꯗꯤ ꯆꯥꯛꯇꯤ ꯍꫭꯔꯦꯟ ꯊꯦꯡ ꯆꯥꯔꯅꯤ
ꯑꯧ ꯑꯗꯨꯗꯅꯦ ꯌꯨꯝꯗꯒꯤ ꯈꯣꯟꯊꯤ ꯃꯆꯥ ꯃꯆꯥ ꯆꯥꯔꯝꯕꯗ ꯉꯥꯏꯔꯤ ꯊꯛꯎ ꯊꯛꯎꯅ ꯃꯥꯏꯔꯦꯟꯒ ꯀꯩꯀꯩ ꯃꯊꯦꯜ ꯇꯧꯔꯒꯦ ꯑꯣꯡꯂꯤ ꯃꯥꯏꯔꯦꯟ
ꯍꯣꯏ ꯃꯥꯏꯔꯦꯟ ꯇꯪ ꯅꯨꯡꯗꯥꯡꯖꯦ ꯃꯦꯠꯇ꯭ꯔꯦ ꯅꯨꯡꯗꯥꯡꯖꯦ ꯃꯥꯏꯔꯦꯟꯗꯤ ꯆꯥꯟꯅꯗꯕꯅꯦꯕ
ꯎꯝ
ꯑꯗꯣ ꯉꯁꯤꯗꯤ ꯊꯣꯡꯉꯦ ꯃꯣꯔꯣꯛ ꯆꯥꯕꯗꯣ ꯌꯥꯗꯤꯌꯦ ꯆꯈꯥꯎ ꯁꫭꯛꯄꯒꯤ
ꯑꯁ ꯅꯨꯡꯉꯥꯏꯇꯦꯗꯣ ꯑꯍꯥꯎꯕ ꯑꯝꯇ ꯆꯥꯕ ꯌꯥꯗ꯭ꯔꯦ
ꯌꯥꯗꯦ ꯑꯗꯨꯒ ꯃꯌꯥꯝ ꯄꯨꯜꯂꯛꯑꯀꯥꯟꯗꯁꯨ ꯆꯥꯕꯗꯣ
ꯎꯝ ꯇꯣꯉꯥꯟꯅ ꯆꯝꯐꯨꯠ ꯌꯥꯝ ꯆꯥꯎꯑꫭ ꯑꯗꯨꯗꯤ
ꯆꯥꯏꯌꯦ ꯆꯝꯐꯨꯠ ꯁꯤꯖꯨ ꯍꯦꯛ ꯍꯦꯛ ꯆꯥꯕ ꯀꯥꯎꯕ
ꯎꯝ ꯆꯝꯐꯨꯠ ꯑꯃ ꯀꯔꯤ ꯍꯥꯏꯕ ꯀꯩꯅꯣꯗꯣ ꯑꯁ ꯃꯣꯏ ꯑꯍꯨꯝꯖꯦ ꯃꯃꯤꯡꯖꯦ ꯍꯦꯛꯇ ꯑꯩ ꯄꯨꯟꯁꯜꯂꯦ ꯑꯃ ꯎꯝ ꯈꯣꯡꯗ꯭ꯔꯨꯝꯅꯦ ꯇꯣꯔꯕꯣꯠꯅꯦ ꯗꯁꯀꯨꯁꯅꯦ ꯑꯗꯨꯗꯨꯗ ꯑꯁꯪꯕ ꯑꯁꯥꯡ ꯕ ꯑꯃ ꯌꯥꯎꯕꯗꯣ ꯑꯍꯨꯝꯁꯤ ꯃꯅꯨꯡꯗ ꯑꯁꯪꯕ ꯑꯃꯅ ꯌꯨ ꯌꯨ ꯌꯨ ꯂꯥꯎꯕꯅꯤꯗꯅ ꯑꯃꯅ ꯃꯆꯥ ꯑꯣꯏꯕꯅꯤꯗꯅ ꯑꯅꯤꯗꯨ ꯅꯠꯇꯕ ꯑꯇꯣꯞꯄꯗꯣ ꯑꯁꯪꯕ ꯑꯣꯏꯔꯒ ꯁꯥꯡꯕꯗꯣ
ꯇꯣꯔ ꯈꯣꯡꯗ꯭ꯔꯨꯨꯝ ꯅꯠꯇ꯭ꯔꯣ
ꯑꯣꯏꯔ ꯃꯥꯜꯂꯦ ꯈꯪꯗꯦ ꯑꯩ ꯑꯍꯨꯝꯗꯣ ꯃꯃꯤꯡ ꯍꯦꯛꯇ ꯉꯥꯎꯋꯦ ꯀꯔꯝꯕꯅ ꯀꯔꯝꯕꯅ
ꯃꯥꯟꯅꯕꯅꯦ ꯍꯦꯛꯇ
ꯑ ꯃꯃꯤꯡ ꯏꯃꯥꯟ ꯃꯥꯟꯅꯔꯗꯅ ꯑꯗꯨꯒꯤꯗꯣ ꯆꯥꯕ ꯐꯩ ꯍꯥꯏꯕꯅꯤ
ꯆꯝꯐꯨꯠꯇꯨ ꯆꯥꯝꯃꯜꯂꯗꯤ ꯆꯥꯅꯤꯡꯉꯛꯇꯤꯌꯦ
ꯏꯁ ꯑꯩꯗꯤ ꯆꯝꯐꯨꯠ ꯑꯗꯨꯒꯤ ꯆꯝꯐꯨꯠꯇꯣ ꯌꯥꯝ ꯄꯥꯝꯃꯦ ꯑꯇꯩ ꯆꯝꯐꯨꯠꯇꯤ ꯀꯌꯥ ꯄꯥꯝꯗꯦꯕꯀꯣ ꯑꯗꯣ ꯑꯗꯨꯒꯤ ꯆꯝꯐꯨꯇ꯭ꯔ ꯌꯥꯝ ꯄꯥꯝꯃꯦ ꯀꯩꯅꯣ ꯇꯧꯗꯕꯤꯗ ꯀꯩ ꯍꯥꯏꯅꯤ ꯑꯅꯝꯕ ꯌꯨꯝ ꯂꯩꯔꯤꯉꯩꯗꯀꯣ ꯆꯥꯛ ꯆꯥꯗꯕꯤ ꯗ ꯑꯗꯨꯈꯛ ꯆꯥꯗꯣꯏꯅꯦ ꯑꯗꯨ ꯑꯃ ꯑꯩꯒꯤ ꯇꯣꯉꯥꯟꯅ ꯍꯧꯖꯤꯛꯀꯤ ꯗꯣ ꯃꯌꯥꯏ ꯈꯥꯏꯗꯠꯂꯒ ꯇꯪꯈꯥꯏ ꯑꯃ ꯐꯨꯠꯂꯅꯤꯕ ꯑꯌꯨꯛ ꯆꯥꯛ ꯆꯥꯕꯗ ꯑꯃ ꯅꯨꯡꯗꯥꯡ ꯆꯥꯛ ꯆꯥꯕꯗ ꯑꯃ ꯇꯦꯡꯀꯣꯠꯇꯨꯃ ꯀꯣꯜꯂꯒ ꯑꯗꯨꯒ ꯆꯤꯅꯤꯒꯨꯝꯕ ꯍꯥꯞꯄꯁꯨ ꯍꯩꯅꯗꯦꯕ ꯑꯗꯨ ꯇꯦꯡꯀꯣꯠꯇꯨꯃ ꯀꯣꯜꯂꯒ ꯑꯗꯨꯝ ꯆꯥꯗꯣꯏꯅꯤ ꯃꯤꯠꯇꯤ ꯅꯥꯗꯣꯏꯕ ꯃꯌꯥꯝꯅ ꯅꯤꯡꯗꯣꯏꯕ ꯌꯥꯝꯅ ꯑꯗꯨ ꯑꯣꯏꯔꯁꯨ ꯑꯗꯨꯝ ꯀꯣꯀꯥ ꯀꯣꯀꯥ ꯀꯣꯀꯥ ꯇꯧꯔꯒ
ꯑꯩꯗꯤ ꯆꯝꯐꯨꯠꯇ ꯆꯤꯅꯤ ꯍꯥꯞꯇ꯭ꯔꯗꯤ ꯑꯃꯨꯛ ꯆꯥꯅꯤꯡꯗꯦ
ꯂꯣꯏꯔꯦꯍꯦ ꯆꯤꯅꯤ ꯍꯥꯞꯇ꯭ꯔꯁꯨ ꯍꯥꯎꯕꯅꯤꯅꯦ
ꯎꯝ ꯏꯆꯝ ꯆꯝꯃꯒꯕꯨꯗꯤ ꯍꯥꯎꯕ ꯑꯗꯣ
ꯎꯝ ꯑꯗꯣ ꯎꯝ ꯆꯥꯗꯕ ꯃꯤ ꯗꯗꯤ ꯅꯣꯡ ꯐꯥꯗꯣꯛ ꯆꯥ ꯑꯗꯨꯗꯤ ꯑꯃꯨꯛ ꯍꯩꯅꯈꯤꯗ꯭ꯔꯗꯤ ꯍꯩꯅꯗꯦꯀꯣ ꯑꯩꯈꯣꯏꯅ ꯑꯗꯨꯝ ꯍꯩꯅꯈ꯭ꯔꯕꯒꯤ ꯕꯤꯠꯔꯨꯠ ꯀꯨꯝꯕ ꯆꯥꯕꯁꯨꯀꯣ ꯐꯕꯅꯤ ꯍꯩꯅꯗꯕ꯭ꯔꯥ ꯎꯝ ꯁꯤꯁꯨ ꯍꯥꯟꯅ ꯍꯩꯅꯔꯝꯗꯦꯕꯀꯣ ꯑꯩ ꯏ ꯋꯥꯠꯄꯒꯤ ꯇꯧꯔꯝꯃꯦꯕꯀꯣ ꯍꯦꯃꯣꯒ꯭ꯂꯣꯕꯤꯝ ꯋꯥꯠꯄꯩꯗ ꯑꯗꯨꯗ ꯆꯥꯕ ꯑꯗꯨꯗꯩ ꯍꯩꯅꯈ꯭ꯔꯦꯕ ꯑꯗꯨꯣ ꯃꯍꯤꯗꯤ ꯊꯛꯄ ꯉꯝꯗꯦ ꯃꯥꯏꯗꯣ ꯂꯩꯅꯤꯡꯟ ꯃꯅꯝ
ꯦ ꯑꯧ ꯆꯥꯛꯇ ꯉꯥꯜꯂꯀꯥꯟꯗ ꯆꯥꯕꯗꯣ ꯑꯗꯨꯃꯥꯏꯅ ꯇꯦꯡꯀꯣꯠꯇꯒ ꯍꯥꯞꯄꯒ
ꯑꯧ
ꯑꯗꯨꯗꯤ ꯑꯃꯨꯛ ꯉꯝꯃꯦ ꯑꯗꯨꯒ ꯐꯨꯠꯂꯀꯥꯟꯗꯗꯤ
ꯐꯨꯠꯂꯒ ꯆꯥꯗ ꯃꯅꯝꯗꯣ ꯧꯂꯧ ꯂꯥꯛꯄꯅꯦ ꯍꯥꯏꯕ ꯃꯥꯒꯤ ꯃꯅꯝꯗꯣ ꯇꯣꯡꯉꯥꯟꯜꯂ ꯂꯩꯅꯤꯡꯟꯕ ꯅꯝꯃꯣꯏ ꯀꯩꯕꯨꯣꯏ ꯇꯧꯔꯒ
ꯅꯝꯃꯦ ꯍꯤꯡꯅ ꯆꯥꯕꯁꯨ ꯑꯗꯨꯝ ꯍꯥꯎꯋꯦꯀꯣ
ꯍꯣꯏ ꯍꯤꯡꯅ ꯆꯥꯕꯁꯨ ꯌꯥꯏ ꯉꯥꯒ ꯆꯥꯕꯗ ꯑꯗꯨꯝ ꯈꯔ ꯐꯩ
ꯎꯝ
ꯉꯁꯤ ꯁꯟꯗꯦꯁꯤꯕꯨ ꯀꯃꯥꯏ ꯀꯃꯥꯏꯅ ꯇꯧꯒꯦ ꯀꯩꯀꯩ ꯇꯧꯈ꯭ꯔꯒꯦ
ꯁꯟꯗꯦꯁꯦ ꯉꯁꯤꯁꯦ ꯈꯪꯗꯦ ꯑꯗꯨꯝ ꯇꯨꯝꯃꯒ ꯇꯨꯝꯃꯒ ꯂꯣꯏꯈ꯭ꯔꯦ
ꯃꯥꯟꯅꯩꯅꯦ ꯇꯨꯝꯕꯒ ꯆꯥꯕꯒ ꯂꯣꯏꯔꯦ ꯑꯗꯨꯒ
ꯂꯣꯏꯈ꯭ꯔꯦ ꯊꯕꯛ ꯆꯠꯂꯀꯥꯟꯗꯗꯤ ꯑꯃꯨꯛ ꯋꯥꯕ
ꯑ ꯍꯧꯖꯤꯛꯀꯥꯟꯁꯤ ꯀꯣꯏꯕ ꯀꯥꯡ ꯃꯌꯥꯒꯤ ꯀꯣꯏꯕꯒ ꯆꯠꯇ꯭ꯔꯣ
ꯀꯣꯏꯕ ꯆꯠꯇꯦ ꯑꯩ ꯑꯃꯨꯛ ꯐꯥꯎ ꯀ ꯀꯣꯏꯕ ꯆꯠꯂꯛꯇ꯭ꯔꯤ
ꯂꯣꯏꯔꯦꯍꯦ ꯑꯩ ꯌꯨꯝꯗ ꯂꯩꯕꯀꯥꯟ ꯃꯇꯥꯡ ꯆꯥꯗꯤ ꯆꯠꯁꯤ ꯑꯩꯁꯨ ꯆꯠꯄꯨꯗꯤ ꯆꯠꯂꯛꯇꯦ ꯑꯃꯨꯐꯣꯛ
ꯑ
ꯀꯣꯏꯕ ꯈꯥꯏ ꯆꯠꯂꯛꯇꯕ ꯑꯩꯅ
ꯑꯩꯁꯨ ꯆꯠꯇꯦ ꯆꯤ ꯆꯠꯅꯤꯡꯉꯒꯅꯦ
ꯎꯝ
ꯑꯗꯨꯝ ꯆꯠꯄ ꯐꯪꯗꯕꯗꯣ
ꯍꯣꯏ ꯐꯔ ꯍꯦꯛꯇ ꯇꯥꯔꯒ ꯌꯥꯗꯕꯅꯦꯕ ꯃꯑꯣꯡ ꯃꯥꯟꯗꯅ ꯍꯧꯖꯤ ꯀ ꯏꯟꯁꯇꯥꯒ꯭ꯔꯥꯝꯗ ꯍꯦꯛꯇ ꯆꯪꯕꯁꯤꯗꯤꯀꯣ ꯃꯅꯤꯄꯨꯔꯁꯦ ꯌꯥꯝ ꯆꯠꯅꯤꯡꯕ ꯁꯥꯅꯤ ꯆꯠꯂꯀꯥꯟꯗꯅ ꯍꯦꯛꯇ ꯊꯣꯛꯑꯕ ꯍꯦꯛꯇ ꯑꯣꯏꯔꯝꯕ
ꯑꯣꯏꯔꯣꯝꯗꯣꯏꯅꯦ ꯃꯣꯏ
ꯍꯜꯂꯣ
ꯍꯥꯎ ꯇꯥꯏ
ꯑꯣ ꯑꯩꯗꯤ ꯇꯠꯈꯕꯨ ꯅꯡꯉꯣꯅꯤ
ꯇꯠꯇ
ꯏꯟꯁꯇꯥꯒ꯭ꯔꯥꯝꯗꯒ ꯌꯦꯡꯕꯗꯤ ꯆꯤꯡꯗꯁ ꯏꯃꯥ ꯈꯨꯐ ꯈꯨꯐꯖꯥꯍ ꯁ꯭ꯋꯤꯠꯖꯔꯂꯦꯟꯅꯦ ꯑꯩꯈꯣꯏ ꯃꯅꯤꯄꯨꯔꯁꯦ
ꯏꯗꯤꯠ ꯇꯧꯔꯒ ꯃꯣꯏ ꯀꯦꯃꯦꯔꯥ ꯍꯧꯖꯤꯛꯇꯤ ꯌꯥꯝꯅ ꯀ꯭ꯋꯥꯂꯤꯇꯤ ꯂꯩꯕ ꯇꯧꯅꯔꯦꯗꯅ
ꯎꯝ ꯑꯗꯨ ꯑꯗꯨ ꯑꯣꯏꯗꯅꯦ ꯑꯩꯈꯣꯏꯕꯨ ꯅꯝꯊꯥꯛ ꯇꯧꯕꯤꯔꯦ ꯃꯣꯏꯅ ꯑꯗꯨ ꯎꯔꯒ ꯆꯠꯂꯒ ꯊꯣꯛꯕꯝ ꯑꯣꯏꯔꯝꯃꯦꯕ ꯑꯩ ꯂꯣꯛꯇꯥꯛꯁꯦ ꯑꯃꯐꯧ ꯆꯠꯇ꯭ꯔꯤꯕ ꯈꯪꯕ꯭ꯔꯀꯣ ꯑꯗꯨꯗ ꯃꯃꯥꯡ ꯆꯍꯤ ꯆꯠꯂꯦꯕꯀꯣ ꯑꯍꯥꯟꯕ ꯑꯣꯏꯅ ꯃꯌꯥꯝꯅꯒ ꯍꯤꯗꯒ ꯇꯣꯡꯉꯒ ꯈꯣꯠꯂ ꯇꯧꯕꯗꯨꯗ ꯑꯃ ꯀꯩ ꯍꯥꯏꯅꯤ ꯑꯁ ꯌꯥꯝ ꯊꯤꯅ ꯍꯣꯏ ꯕꯤꯠꯁꯦ ꯊꯤꯅ ꯌꯥꯎꯔꯒꯅꯤꯀꯣ ꯑꯩꯅ ꯆꯠꯆꯔꯤꯁꯦ ꯑꯗꯨꯁꯨ ꯂꯣꯛꯇꯥꯛꯁꯤꯁꯨ ꯀꯃꯥꯏꯅ ꯆꯪꯅꯗꯗ ꯅꯪꯉꯔꯣꯏꯗꯧ ꯃꯇꯥꯒꯤ ꯀꯤ ꯇꯥꯏ ꯇꯣ ꯈꯝꯔ ꯆꯠ ꯆꯠꯇꯕ ꯌꯥꯗꯦ ꯍꯥꯏꯕꯗꯣ ꯑꯗꯨꯏ ꯇꯥꯏꯞꯇ ꯊꯕꯛ ꯑꯃ ꯆꯠꯂꯨꯔꯒ ꯊꯕꯛꯁꯤꯅ ꯄꯨꯡ ꯑꯃ ꯑꯋꯥꯏ ꯂꯣꯏꯔꯛꯑꯦꯗꯅ ꯑꯗꯨꯒ ꯑꯅꯤ ꯑꯋꯥꯏꯁꯤꯗ ꯂꯣꯛꯇꯥꯛꯁꯤꯦ ꯆꯠꯂꯤꯅꯦꯕ ꯑꯗꯣ ꯍꯟꯕꯗꯁꯨ ꯊꯦꯡ ꯗꯅꯕꯧ ꯇꯧꯋꯤꯅꯤꯗꯅ ꯑꯗꯨꯗꯨꯗ ꯍꯦꯛꯇ ꯍꯣꯞꯁꯦ ꯁꯥꯒꯠꯂꯒ ꯆꯠꯂꯦ ꯍꯥ ꯂꯣꯛꯇꯥꯛꯁꯦ ꯌꯧꯔꯒꯗꯤ ꯀꯔꯤ ꯁꯨꯝ ꯑꯣꯏꯔꯝꯗ꯭ꯔꯦ ꯄꯥꯠ ꯑꯃ ꯂꯩꯔꯝ ꯃꯤ ꯍꯤ ꯑꯃ ꯇꯣꯡꯉꯒ ꯂꯥꯛꯑꯦ ꯀꯔꯤꯝꯁꯨ ꯂꯩꯔꯝꯗꯣ ꯈꯣꯏ ꯇꯧꯔꯦ ꯆꯥꯎꯈꯠꯄꯗꯤ
ꯃꯥꯅꯦ ꯅꯨꯡꯉꯥꯏꯗꯧ ꯃꯥꯜꯂꯒ
ꯑꯗꯨꯗꯤ ꯍꯥꯏꯁꯦ ꯑꯗꯇꯩꯗꯤ ꯑꯩꯅ ꯍꯥꯏꯔꯦ ꯃꯌꯥꯝꯅ ꯐꯣꯇꯣ ꯁꯨꯠ ꯇꯧꯕꯗꯅ ꯀꯩꯅꯣ ꯌꯥꯝ ꯐꯖꯩ ꯍꯥꯏ ꯑꯗꯨ ꯃꯌꯥꯝꯅꯅ ꯃꯊꯪꯗꯤ ꯐꯅꯦꯛ ꯁꯦꯔ ꯂꯥꯛꯑꯣꯣꯣ ꯇꯣꯁꯨ ꯇꯧꯤ ꯑꯩꯅ ꯐꯅꯦꯛ ꯁꯦꯠꯄꯒꯤ ꯅꯠꯇꯦ ꯁꯤ ꯀꯔꯤꯝ ꯂꯩꯔꯝꯗꯦ
ꯍꯥꯝ
ꯀꯔꯤꯅꯣꯃꯩ ꯁꯣꯏꯗ꯭ꯔꯣ ꯃꯊꯪꯗꯗꯤ ꯎꯝ ꯃꯊꯪꯗꯗꯤ ꯀꯩꯅꯣ ꯁꯣꯏꯗꯅ ꯇꯧꯒꯅꯤ ꯈꯜꯂꯤ ꯑꯩꯅ ꯀꯔꯤ ꯍꯥꯏꯕ ꯃꯣꯏ ꯑꯃ ꯍꯧꯖꯤꯛꯀꯥꯟ ꯂꯦꯛꯄ ꯆꯠꯄꯗꯣ
ꯃꯣꯏ ꯏꯁꯇꯔꯤ ꯑꯈꯣ ꯑꯣ
ꯎꯝ ꯍꯣ ꯍꯣꯏ ꯍꯣꯏ ꯍꯣꯏ ꯍꯣꯏ ꯑꯗꯨꯗ ꯆꯠꯂꯒ ꯑꯃꯨꯛꯇꯪꯗꯤ ꯂꯣꯛꯇꯥꯛꯁꯤꯗ ꯑꯃꯨꯛꯇꯪꯗꯤ ꯏꯔꯨꯞꯄꯒ ꯂꯥꯛꯀꯦ ꯈꯜꯂꯤꯌꯦ
ꯏꯔꯣꯏꯕ ꯍꯩꯕ꯭ꯔꯣ
ꯌꯥꯝ ꯄꯥꯛ ꯍꯩꯗꯤ ꯍꯩꯇꯦ ꯑꯣ ꯈꯔ ꯈꯔꯗꯤ ꯇꯝꯃꯦ ꯑꯗꯨꯒꯤ ꯏꯁꯤꯡ ꯀꯤꯕꯗꯤ ꯈ ꯈꯤꯇꯪ ꯐꯔꯦꯕꯀꯣ ꯑꯗꯨꯒ ꯊꯥꯒꯩ ꯁꯦꯡꯅ ꯊꯥꯗꯣꯛꯑꯒ ꯂꯣꯏꯔꯣ ꯍꯥꯏꯔꯗꯤ ꯂꯨꯞꯈꯤꯗꯧꯅ ꯄꯣꯠꯅꯤꯗ ꯍꯥꯏꯗꯤ ꯄꯥꯈꯠꯄꯣꯏ ꯀꯕꯣꯏ ꯇꯧꯕꯅꯤꯅꯀꯣ
ꯑꯥꯎ
ꯎꯝ ꯀꯤꯕꯗꯨ ꯈꯇꯪ ꯐꯕꯒꯤꯅꯦ ꯍꯤꯗꯨꯗ ꯄꯥꯏꯔꯒ ꯑ ꯏꯁꯤꯡꯗꯨꯗ ꯁꯥꯟꯅꯕ ꯈ ꯀꯔꯤꯅꯣꯝꯗꯤ ꯇꯧꯒꯦ ꯈꯜꯂꯤꯦ ꯑꯗꯨꯒ ꯁꯒꯣꯜ ꯇꯣꯡꯕꯒ ꯑꯩꯅ ꯃꯅꯤꯄꯨꯔ ꯊꯣꯛꯛꯄꯗ ꯇꯧꯒꯦꯅ ꯈꯜꯂꯤꯁꯦ ꯁꯒꯣꯜ ꯇꯣꯡꯕ ꯍꯩꯇꯦꯕꯀꯣ
ꯑꯥ
ꯑꯝꯄꯣꯛ ꯇꯣꯡꯗ꯭ꯈꯤꯕꯗꯣ ꯇꯧꯅꯤꯡꯗ꯭ꯔꯅꯦ ꯇ꯭ꯔꯥꯏ ꯇꯧꯅꯤꯡꯕꯗꯣ
ꯇꯧꯅꯤꯡꯉꯤ ꯑꯗꯨ ꯐꯩꯇ꯭ꯔꯩ ꯑꯗꯨꯁꯨ ꯑꯃꯨꯛ ꯂꯨꯗꯣꯏꯅꯦꯕ
ꯍꯣꯏ ꯍꯧꯖꯤꯛꯀꯥꯟꯗꯤ ꯑꯃꯨꯛꯁꯨ ꯁꯒꯣꯜ ꯇꯣꯕꯁꯦ ꯑꯃꯨꯛ ꯌꯥꯝ ꯀꯟꯅ ꯑꯃꯨꯛ ꯀꯩꯅꯣ ꯆꯠꯈꯠꯂꯛꯑꯦꯕꯀꯣ
ꯆꯠꯊꯔꯛꯑꯦ
ꯎꯝ ꯑꯗꯨꯗꯣꯕꯨ ꯁꯨꯝ ꯁꯒꯣꯜ ꯇꯣꯡꯕ ꯀꯥꯏꯁꯦ ꯍꯩꯖꯟꯕ ꯌꯥꯝ ꯌꯥꯕ ꯄꯣꯠ ꯑꯣꯏꯅ ꯑꯣꯏꯕꯗꯣ
ꯎꯝ
ꯁꯨꯝ ꯅꯣꯡ ꯐꯥꯗꯣꯛ ꯀꯩꯅꯣ ꯇꯧꯕ ꯌꯥꯏꯗꯅ ꯑꯗꯨꯕꯨ ꯑꯩꯅ ꯃꯅꯤꯄꯨꯔ ꯂꯧꯕꯁꯦ ꯁꯥ ꯂꯥꯅꯤꯛꯇ ꯎ ꯍꯥꯏꯗꯤ ꯑꯃ ꯅꯨꯃꯤꯠ ꯃꯉꯥꯅꯤꯒꯨꯝꯕꯒ ꯊꯣꯛꯂꯛꯒ ꯅꯪꯉꯔꯣꯏꯗꯧꯅ ꯈꯪꯕ꯭ꯔꯥ ꯖꯨꯔꯨ ꯖꯨꯔꯨ ꯖꯨꯔꯨ ꯖꯨꯔꯨ ꯇꯧꯔꯒ ꯍꯦꯛꯇ ꯆꯪꯈꯤꯕ ꯈꯪꯕ꯭ꯔꯥ ꯑꯩꯅ ꯊꯣꯛꯂꯛꯄꯁꯦ
ꯃꯊꯪꯗꯗꯤ ꯈꯔ ꯁꯥꯡꯅ ꯊꯣꯛꯂꯛꯑꯣ
ꯎꯝ ꯇꯥꯝꯕꯜ ꯂꯣꯏꯔꯒ ꯄꯨꯂꯞ ꯑꯣꯏꯔꯅꯤꯅ ꯊꯣꯛꯂꯛꯑꯦ ꯅꯪꯗꯤ ꯌꯣꯝꯒ ꯄꯣꯗꯤꯣꯝꯅ ꯊꯥꯏꯔꯣ ꯑꯃ ꯇꯧꯔꯣ ꯊꯥ ꯑꯃꯃꯨꯛꯇ ꯀꯣꯏꯈꯤꯒꯦ ꯀꯥꯏꯗꯣ
ꯎꯝ ꯎ ꯈꯪꯍꯧꯗꯦꯗ ꯆꯍꯤ ꯃꯇꯝꯗꯤ
ꯑꯧ ꯆꯂꯦ ꯆꯠꯦ ꯆꯠꯂꯦ ꯑꯩꯔꯣꯏꯔꯄꯗꯣ
ꯎꯝ ꯆꯥꯛꯇꯤ ꯊꯣꯡ ꯊꯣꯠ ꯊꯦꯡꯉ ꯊꯣꯡꯕ꯭ꯔꯥ ꯑꯗꯨꯗꯤ
ꯎꯝ ꯃꯣꯏꯅ ꯊꯣꯡꯉꯤ ꯅꯨꯡꯗꯥꯡꯗꯤ ꯑꯩꯈꯣꯏ ꯆꯥꯛꯄꯤꯗꯦ ꯑꯌꯨꯛꯇ ꯑꯦ ꯉꯁꯤꯗꯤ ꯄꯤꯕꯁꯨ ꯌꯥꯏ ꯈꯪꯗꯦ ꯉꯁꯥꯏ ꯑꯌꯨꯛꯁꯨ ꯆꯥꯛ ꯄꯤꯗꯦ ꯉꯁꯥꯏ ꯇꯟ ꯄꯤ ꯃꯣꯏꯅꯗꯤ ꯍꯥꯎꯔꯦ ꯀꯥꯏꯅꯒ ꯁꯟꯗꯦ ꯏꯁꯄꯤꯁꯦꯜꯅ ꯍꯦꯟꯅ ꯄꯤꯔꯅꯦꯕꯀꯣ ꯇꯟꯅ ꯑꯄꯥꯛꯄꯗꯣ ꯈꯪꯕ꯭ꯔꯥ ꯁꯣꯜꯂꯦꯕ ꯇꯨꯔꯦꯅ ꯑꯩꯅꯗꯤ ꯑꯗꯨ ꯎꯕꯗ ꯀꯞꯅꯤꯡꯉꯤꯕ ꯊꯋꯥꯕꯣꯛ ꯀꯩꯁꯨ ꯑꯩꯈꯣꯏꯁꯤꯅ ꯆꯥꯛ ꯅꯦ ꯀꯥꯏꯗꯨꯗ ꯑꯩꯗꯤ ꯅꯪꯗ ꯍꯋꯥꯏꯗꯨꯣ ꯈꯪꯆꯥꯏ
ꯌꯥꯡꯒ ꯑꯃꯨꯛ ꯀꯪꯕꯣ
ꯃꯣꯏ ꯇꯟꯒꯨꯝꯕ ꯄꯤꯕꯗꯣ ꯇꯟꯒꯪ ꯑꯃꯨꯛ ꯍꯩꯅꯒꯜꯂꯦꯕꯀꯣ ꯑꯩꯁꯦ ꯌꯨꯝꯗꯁꯨ ꯇꯟꯒꯪꯗꯣ ꯑꯗꯨꯝ ꯀꯪꯅ ꯑꯗꯨꯝ ꯆꯥꯒꯜꯂꯦꯕ ꯍꯩꯅꯩꯌꯦꯕ ꯇꯟꯒꯪꯒꯨꯝꯕ ꯄꯤꯔꯝꯃꯗꯤ ꯑꯩꯁꯦ ꯍꯔꯥꯎꯋꯦꯕ ꯑꯗꯨꯒ ꯃꯣꯏ ꯃꯌꯥꯝꯡꯈꯩꯅ ꯑꯃꯨꯛ ꯇꯟꯒꯟꯒꯨꯝꯕꯁꯦ
ꯆꯥꯗꯕꯅꯦ ꯃꯣꯏꯗꯤ
ꯆꯥꯗꯕ ꯃꯣꯏꯅ ꯑꯃꯨꯛ ꯊꯥꯎ ꯌꯥꯎꯔꯤꯒꯦ ꯄꯥꯝꯃꯦꯗꯅ ꯄꯨꯔꯤꯒ ꯍꯥꯏꯔꯗꯤ ꯃꯣꯏ ꯃꯌꯥꯝ ꯐꯔꯛꯑ ꯑꯗꯨꯅꯤ ꯎ ꯅꯨꯃꯤꯠ ꯍ ꯈꯥꯏꯗꯣꯛꯄꯅꯤꯅ
ꯎꯝ
ꯑꯗꯩꯗꯤ ꯏꯁ ꯑꯩꯅꯒ ꯑꯍꯥꯟꯕꯁꯤꯗ ꯂꯥꯛꯄ ꯀꯥꯟꯗ ꯃꯣꯏ ꯆꯦꯡꯉꯨꯕꯗ ꯀꯞꯄꯁꯤꯗꯤ ꯊꯕꯛꯀ ꯋꯥꯍꯜꯂꯛꯄ ꯀꯥꯟꯗ ꯑꯍꯥꯟꯕꯗꯨꯗ ꯆꯦꯡꯁ ꯁꯨꯃꯥꯏꯅ ꯃꯣꯏꯒꯤꯗꯤ ꯐꯔꯥ ꯐꯔꯥ ꯆꯣꯡꯊꯣꯛꯏꯗꯅ ꯈꯨꯗꯅ ꯁꯃꯥꯏ ꯄꯥꯏꯈꯂ ꯀ ꯀ ꯀꯙꯔꯛ ꯀꯣꯗꯣ
ꯑ
ꯃꯁꯥꯒꯤ ꯑꯩꯁꯦ ꯇꯣꯠꯂꯒ ꯆꯥꯕ ꯍꯩꯇꯦꯕꯀꯣ ꯌꯨꯝꯗꯁꯨ ꯆꯥꯗꯦꯕ ꯑꯗꯨꯝ ꯑꯩꯈꯣꯏ ꯆꯥꯛ ꯇꯣꯑꯣ ꯑꯣꯏꯕꯒꯤ ꯇꯣꯠꯇ꯭ꯔꯁꯨ ꯑꯗꯨꯝ ꯍꯥꯏꯗꯤ ꯆꯥꯛꯇꯣ ꯃꯇꯨꯝ ꯃꯇꯨꯝ ꯅꯞꯄꯒ ꯂꯩꯖꯕꯅꯤꯅ ꯆꯥꯛꯈꯨꯝ ꯑꯃ ꯑꯗꯨꯃꯥꯏꯅ ꯆꯥꯔꯒ ꯍꯦꯟꯖꯥꯡ ꯅꯨꯡꯆꯥꯡ ꯆꯞ ꯆꯥꯗ꯭ꯔꯥ ꯃꯣꯏꯒꯤꯁꯤꯗꯗꯤꯕ ꯆꯔꯥꯡ ꯆꯔꯥꯡ
ꯍꯅꯔꯕꯣ ꯍꯧꯖꯤꯛꯇꯤ
ꯍꯧꯖꯤꯛꯇꯤ ꯈꯔ ꯈꯥ ꯍꯩꯅꯔꯦ ꯍꯥꯏꯗꯤ ꯇꯟ ꯆꯥꯖꯗꯣꯏ ꯁꯔꯣ ꯑꯗꯨ ꯑꯗꯨꯝ ꯆꯥꯔꯒꯦꯅ ꯈꯟꯕꯗꯣ ꯀꯧ ꯇꯧꯗꯣꯏꯅꯦ ꯑꯗꯨ ꯃꯣꯏꯒ ꯃꯣꯏ ꯆꯞ ꯃꯥꯟꯅꯩꯅꯦꯕꯀꯣ ꯆꯦꯡ ꯑꯩꯈꯣꯏꯅ ꯊꯣꯡꯕ ꯀꯥꯟꯗꯗꯤ ꯃꯣꯏ ꯈꯨꯗꯣ ꯃꯣꯏꯒꯤ ꯆꯦꯡꯗꯣ ꯑꯣꯏꯖ ꯇꯥꯔꯁꯨ ꯑꯩꯈꯣꯏ ꯑꯗꯨꯃꯥꯏꯅ ꯊꯣꯡꯕ ꯌꯥꯏꯑꯕꯀꯣ
ꯑꯥ
ꯃꯣꯏꯅ ꯊꯣꯡꯕꯁꯤꯅ ꯑꯩꯈꯣꯏꯅ ꯆꯥꯛꯁꯦ ꯁꯧꯍꯜꯂꯦꯗꯅ ꯏꯁꯤꯡꯗ ꯍꯥꯞꯆꯤꯜꯂꯒ ꯑꯗꯨꯒ ꯑꯃꯨꯛ ꯌꯥꯏꯗ꯭ꯔꯥ ꯃꯍꯤ ꯆꯤꯊꯣꯛꯑꯒꯅꯤ ꯈꯪꯗꯦ ꯀꯩꯅꯣ ꯃꯣꯏꯅ ꯑꯗꯨꯒꯤ ꯄ꯭ꯔꯣꯁꯦꯁꯇꯨ ꯌꯥꯎꯗ꯭ꯔꯦꯕ ꯀꯩꯅꯣ ꯇꯧꯕ ꯍꯦꯛ ꯐꯨꯠꯄ ꯂꯣꯏꯔꯛꯄꯗꯣ ꯏꯁꯤꯡ ꯁꯧꯔꯛꯄꯗꯣ ꯑꯗꯨꯗ ꯔꯣ ꯍꯩꯗꯣꯔꯛꯑꯅꯤꯕ ꯏꯁꯤꯡꯗꯣ ꯆꯤꯊꯣꯛꯑꯒ ꯂꯣꯏꯔꯦ ꯃꯣꯏ ꯆꯥꯛ ꯊꯣꯡꯕ ꯎꯝ ꯃꯥꯅꯦ ꯍꯣꯏ ꯑꯗꯨꯗꯨꯅ ꯑꯗꯨꯝ ꯐꯔꯥ ꯐꯔꯥ ꯆꯣꯡꯉ ꯊꯣꯛꯂꯛꯏꯗꯨ ꯆꯡꯉ ꯑ ꯇꯠꯇꯔꯤꯉ ꯅꯅ ꯇꯔꯦ ꯍꯥꯏꯗꯩ ꯑꯩꯉꯣꯟꯗ ꯆꯥꯔꯤꯕ ꯑꯗꯨꯅ ꯍꯤꯡꯅꯕ ꯈꯔ ꯈꯔ
ꯀꯩꯅꯣ ꯅꯨꯡꯗꯥꯡꯗ ꯇꯟ ꯄꯤꯔꯗꯤ ꯆꯥꯛ ꯄꯤꯗ꯭ꯔꯦ
ꯄꯤꯗ
ꯑꯗꯨ ꯇꯟꯅ ꯑꯗꯨ ꯉꯝꯃꯦ
ꯍꯣꯏ ꯀꯩꯅꯣꯗꯣ ꯄꯤ ꯇꯥꯔꯗꯤ ꯇꯟꯒꯪꯗꯣ ꯑꯣꯏꯔꯗꯤ ꯑꯗꯨꯝ ꯆꯥꯅꯤ ꯑꯁ ꯑꯗꯨꯕꯨ ꯑꯩꯈꯣꯏ ꯃꯩꯇꯩ ꯃꯆꯥꯁꯤ ꯌꯥꯗꯦꯅꯤ ꯇꯟꯅ ꯄꯨꯣꯛꯊꯜꯂꯨ ꯌꯥꯗꯦ
ꯌꯥꯗꯕꯅꯦ
ꯎꯝ ꯐꯔꯥ ꯇꯟꯁꯦ ꯑꯗꯨꯝ ꯐꯥꯒꯤ ꯇꯥꯔ ꯇꯣꯛꯑꯦ ꯍꯥꯏꯕ
ꯍꯣꯏ ꯑꯗꯨ ꯃꯣꯏꯗꯗꯤ ꯑꯗꯨꯝ ꯑꯗꯨꯅ ꯉꯝꯕ
ꯑꯧ ꯃꯣꯏꯗꯤ ꯆꯥꯛ ꯆꯥꯖꯗꯣꯏ ꯁꯔꯨꯛꯀꯅ ꯍꯥꯏꯌꯦꯕ ꯑꯩꯈꯣꯏꯅ ꯆꯥꯛ ꯁꯤ ꯌꯥꯝ ꯆꯥꯗ꯭ꯔꯁꯨ ꯈꯖꯤꯛꯇ ꯑꯣꯏꯖꯔꯁꯨꯀꯣ
ꯍꯣꯏ
ꯆꯥꯛꯁꯤꯅ ꯐꯩꯌꯦꯕ ꯃꯄꯥꯟ ꯑꯃ ꯂꯩꯕꯁ‌ꯦ ꯅꯨꯡꯉꯥꯏꯄꯣꯠꯇꯦꯗ‌ꯣ ꯁ‌ꯦꯖ
ꯃꯥꯟ ꯑꯗꯣ ꯀꯣꯏ